ꯂꯣ ꯇꯥꯕ꯭ꯔꯣ
ꯚꯣꯂꯨꯝꯁꯦ ꯇꯥꯗꯦꯅꯦ
ꯇꯥꯗꯦꯕ
ꯇꯥꯔꯦ ꯇꯥꯔꯦ
ꯑꯣ
ꯀꯔꯤ ꯇꯧꯔꯤꯅꯣ
ꯍꯧꯖꯤꯛꯁꯦ ꯇꯨꯝꯒꯦ ꯇꯧꯔꯒ ꯑꯃꯨꯛ ꯃꯤ ꯂꯥꯛꯄꯒꯤ ꯑꯃꯨꯛ ꯇꯨꯝꯕ ꯐꯪꯗ꯭ꯔꯦꯅꯦ
ꯑꯣ ꯑꯩꯁꯨꯅꯤꯗ ꯑꯉꯥꯡꯗꯤ ꯇꯨꯝꯍꯜꯂꯒ
ꯍꯥ
ꯍꯟꯗꯛꯆꯦ ꯍꯟꯗꯛꯁꯦ ꯇꯨꯝ ꯇꯨꯝꯕꯗꯀꯣ
ꯎꯝ
ꯇꯥꯕ꯭ꯔꯥ
ꯍꯣꯏ ꯇꯥꯏ
ꯍꯟꯗꯛꯁꯦ ꯑꯥ ꯖꯣꯕ ꯀꯥꯠꯇꯒꯤ ꯍꯜꯂꯛꯔꯒ ꯇꯣꯝꯁꯦꯔꯥ ꯍꯥꯏꯅ ꯇꯧꯔꯒ ꯑꯃꯨꯛ ꯀꯍꯤꯝꯗꯥꯏ ꯃꯄꯥ ꯂꯥꯛꯏ ꯑꯃꯨꯛ ꯇꯨꯝꯒꯦ ꯇꯧꯔꯒ ꯑꯃꯨꯛ ꯑꯥ ꯐꯧ ꯇꯛꯅꯤꯡꯉꯥꯏ ꯑꯃꯨꯛ ꯄꯨꯔꯛꯑꯦ ꯑꯁ ꯇꯨꯝꯕ ꯐꯪꯗꯔꯤꯌꯦ ꯊꯕꯛꯁꯨ ꯆꯠꯅꯤꯡꯉꯥꯏ ꯐꯔꯛ ꯇꯥꯔꯦ
ꯍꯣꯏ ꯑꯩꯁꯨꯅꯤꯅꯦ ꯍꯧꯖꯤꯛꯅ ꯑꯉꯥꯡ ꯇꯨꯝꯈꯤꯕ
ꯑꯗꯣ ꯆꯥꯛ ꯊꯣꯡꯕꯗꯤ ꯍꯧꯗ꯭ꯔꯤꯀꯣ
ꯍꯧꯗ꯭ꯔꯤꯌꯦ ꯈꯔ ꯉꯜꯂꯤꯌꯦꯗ
ꯃꯤꯁꯤꯡꯗꯤ
ꯑꯁ ꯏꯅꯦꯒ ꯏꯅꯦꯗꯤ ꯂꯩ
ꯑꯄꯥꯎꯗꯤ
ꯑꯪꯀꯜꯁꯨ ꯂꯩꯌꯦ ꯆꯪꯗꯤ ꯎꯝ ꯆꯠꯇꯦ
ꯑꯩ ꯃꯣꯏꯅꯤꯗꯤ ꯅꯍꯥꯔꯣꯟꯒ ꯆꯠꯈꯤꯕꯅꯦ
ꯀꯗꯥꯏꯗ
ꯃꯥꯒꯤ ꯃꯃꯥꯒꯤ ꯌꯨꯝꯗ ꯉꯥꯁꯤꯒꯒꯗꯤ ꯆꯪꯗꯨ
ꯑꯣ ꯀꯔꯤ ꯊꯥꯕꯛ ꯂꯩꯕ꯭ꯔꯥ
ꯈꯪꯗꯦ ꯑꯩꯁꯨ ꯃꯃꯥ ꯑꯥ ꯀ꯭ꯔꯤꯁꯤ ꯃꯃꯥ ꯀꯩꯅꯣ ꯀꯗꯥꯏꯅꯣ ꯆꯠ ꯆꯠꯂꯦ ꯍꯥꯏꯕ ꯑꯗꯨꯒꯤ ꯑꯣꯏꯔꯝꯒꯅꯤ ꯅꯨꯡꯗꯥꯡ
ꯅꯨꯃꯤꯠ ꯅꯨꯃꯤꯠ ꯀꯌꯥ ꯁꯨꯔꯦ ꯉꯔꯥꯡꯔ
ꯁꯟꯇ꯭ꯔꯤ ꯆꯠꯄ ꯅꯨꯃꯤꯠꯇꯨꯗ
ꯂꯥꯛꯇ꯭ꯔꯦ
ꯅꯨꯡꯗꯥꯡ ꯅꯨꯡꯗꯥꯡꯗꯤ ꯂꯥꯛꯑꯦ ꯂꯥꯛꯔꯒ ꯃꯣꯔꯅꯤꯡꯁꯨ ꯎꯗꯦ
ꯑꯣ
ꯊꯕꯛ ꯑꯩ ꯑꯗꯨꯒ ꯑꯗꯨꯗꯒꯤ ꯎꯗ꯭ꯔꯦ ꯅꯨꯃꯤꯠ ꯉꯁꯤꯅ ꯑꯍꯨꯝ ꯁꯨꯒꯅꯤ
ꯑꯣ ꯅꯨꯄꯥꯖꯨ ꯑꯗꯨꯝ ꯆꯠꯈꯤꯕ
ꯃꯥꯒꯤꯅꯨ ꯄꯥꯥꯗꯤ ꯂꯩꯌꯦ ꯍꯧꯖꯤꯛ ꯍꯧꯖꯤꯛ ꯂꯥꯛꯔꯒ ꯑꯃꯨꯛ ꯆꯠꯈ꯭ꯔꯦ
ꯑ ꯍꯥꯏ ꯒꯣꯕꯤꯟ ꯃꯄꯥꯥꯗꯤ ꯊꯕꯛ ꯆꯠꯈꯤꯕ꯭ꯔꯥ
ꯑꯣꯏ
ꯆꯠꯈ꯭ꯔꯦ ꯆꯠꯈꯤꯕꯅꯦ
ꯉꯥꯔꯥꯡ ꯉꯔꯥꯡ ꯑꯩꯈꯣꯏ ꯁꯟꯇ꯭ꯔꯤ ꯃꯐꯝꯗ ꯎꯑꯦ ꯃꯣꯏ ꯒꯥꯔꯤꯗꯀꯣ
ꯑꯣ
ꯕꯥꯖ ꯅꯣꯅꯦ ꯕꯖꯥꯔꯗ ꯆꯠꯄꯖꯥꯅꯤ ꯁꯣꯃꯤꯜ ꯆꯠ ꯄꯖꯥꯅꯤ ꯃꯣꯏꯁꯦ
ꯎꯝ
ꯃꯌꯥꯡꯁꯦ ꯍꯦꯛ ꯃꯥꯟꯈ꯭ꯔꯦ ꯃꯣꯏꯁꯦ
ꯃꯥꯟꯁꯅꯤ ꯉꯁꯤꯗꯤ ꯀꯔꯤ ꯏꯟꯁꯥꯡ ꯆꯥꯔꯅꯤ
ꯏ ꯉꯥꯁꯤ ꯁꯦ ꯈꯪꯗꯦꯅꯦ ꯏꯟꯁꯥꯡꯁꯨ ꯊꯣꯡꯅꯤꯡꯉꯥꯏꯁꯨ ꯈꯪꯗ꯭ꯔꯦ ꯑꯌꯨꯛꯇꯤ ꯗꯥꯜ ꯊꯣꯡꯝꯕꯤꯔꯒ ꯆꯠꯄꯅꯤ
ꯎꯝ
ꯍꯧꯖꯤꯛꯁꯦ ꯏꯟꯁꯥꯡꯒꯤꯁꯦ ꯌꯨꯝꯗ ꯂꯩꯕ ꯏꯟꯁ ꯏꯟꯁꯥꯡ ꯍꯥꯏꯔꯗꯤ ꯁꯧꯒ꯭ꯔꯤ ꯈꯛꯇꯪ ꯉꯥꯏꯔꯦꯅꯦ
ꯁꯥꯎꯒ꯭ꯔꯤꯁꯨ ꯂꯩꯗꯦꯗ ꯁꯤꯗꯤ ꯁꯧꯒꯔꯤ ꯊꯣꯡꯕꯤꯔꯁꯨ ꯆꯥꯗꯦꯅꯦ ꯃꯣꯏꯗꯤ
ꯆꯥꯔꯣꯏ ꯑ ꯁꯥꯎꯒ꯭ꯔꯤ ꯁꯔꯣꯛꯄꯨꯗꯤ ꯀꯔꯤꯔ ꯗꯥꯜꯅ ꯑꯃꯨꯛ ꯐꯕꯅꯤꯕ ꯃꯣꯏꯒꯤꯁꯦ
ꯎꯝ
ꯁꯧꯒ꯭ꯔꯤꯒꯨꯝꯕ ꯍꯪꯒꯥꯝꯒꯨꯝꯕ ꯈꯛꯇ ꯊꯣꯡꯅꯤꯡꯉꯥꯏ ꯎꯄꯥꯏ ꯂꯩꯇꯕꯅꯤ ꯃꯣꯏ ꯆꯥꯗꯕꯅꯤꯅꯀꯣ
ꯎꯝ
ꯎꯝ ꯅꯪꯒꯤ ꯅꯪꯒꯤ ꯇꯥꯔ꯭ꯟ ꯇꯥꯔꯦꯅꯦ ꯑꯗꯨꯗꯤ ꯅꯪ ꯊꯣꯡꯕ ꯇꯥꯕꯅꯤꯅꯦꯀꯣ
ꯍꯣꯏ
ꯃꯣꯔꯅꯤꯡ ꯑꯌꯨꯛꯁꯨ ꯍꯧꯖꯤꯛ
ꯑꯌꯨꯛꯁꯨ ꯅꯨꯡꯊꯤꯟ ꯅꯨꯡꯗꯥꯡꯁꯨ ꯑꯩꯅ ꯊꯣꯡꯕꯅꯤꯅꯦ
ꯑꯗꯨꯒꯤꯅꯦ ꯊꯕꯛ ꯆꯤꯜꯂꯦ ꯍꯥꯏꯔꯤꯁꯦ ꯏꯔꯨꯅꯤꯡꯉꯥꯏꯁꯨ ꯃꯇꯝ ꯐꯪꯗꯕ ꯃꯇꯝ ꯂꯩꯌꯦꯍꯦ
ꯑꯣ꯫ ꯉꯁꯥꯏꯗꯣ ꯑꯩ ꯃꯈꯥ ꯆꯠꯈꯤꯕꯗꯣ
ꯎꯝ꯫
ꯃꯐꯝꯗ ꯑꯗꯨꯗ ꯃꯃꯥ ꯇꯣꯟ ꯑꯃꯗꯣ
ꯑꯥ
ꯂꯌꯦꯅꯥ ꯈꯪꯕ꯭ꯔꯥ
ꯑꯥ ꯍꯣꯏ ꯈꯪꯉꯦ
ꯑꯣ ꯑꯩ ꯐꯑꯃ ꯑꯩ ꯂꯥꯛꯔꯒ ꯃꯊꯟꯇ ꯂꯩꯌꯦ ꯑꯗꯨꯒ ꯏꯕꯥꯅꯤꯁꯦ ꯐꯝꯃꯤꯅ ꯔꯦ ꯏꯕꯣꯛ ꯃꯅꯥꯛꯇ
ꯎꯝ
ꯏꯕꯣꯇꯣ ꯑꯍꯟ ꯑꯣꯏꯔꯁꯨ ꯑꯩ ꯂꯥꯔꯒ ꯑꯗꯨꯝ ꯈꯪꯉꯦ ꯃꯥꯗꯣ ꯅꯍꯥꯟꯁꯨ ꯂꯥꯛꯄꯒꯤꯀꯣ
ꯎꯝ
ꯂꯨꯄꯥ ꯆꯥꯝꯃ ꯈꯛꯇ ꯊꯝꯂꯝꯈ꯭ꯔꯦ ꯑꯩꯁꯨ ꯆꯥꯝꯃ ꯈꯛꯇ ꯄꯨꯔꯒ ꯆꯠꯄ ꯄꯩꯁꯥꯁꯦ
ꯎꯝ
ꯑꯗꯨꯒ ꯐꯝꯕ ꯀꯥꯟꯗ ꯃꯥꯁꯦ ꯀꯔꯤ ꯀꯔꯤꯔꯥ ꯂꯧꯕꯨ ꯂꯧꯕꯨꯛ ꯀꯤ ꯋꯥꯔꯤꯒꯨꯝꯕꯁꯨ ꯁꯥꯔꯛꯏ ꯉꯁꯤꯁꯨ ꯆꯠꯄꯖꯥꯅꯤ ꯃꯣꯏ ꯀꯔꯤ ꯑꯥ ꯌꯥꯝꯅꯗꯤ ꯍꯥꯏꯗꯦꯗ ꯑꯗꯣ ꯃꯥꯅ ꯑꯣꯟꯁꯤꯜꯂꯒ ꯀꯔꯤ ꯀꯔꯤ ꯑꯃꯨꯛ ꯍꯥꯏꯒꯦꯔꯥ ꯀꯤꯕꯅꯤꯗ ꯑꯩꯗꯤ
ꯃꯥꯒꯤ ꯅꯨꯄꯥꯅ ꯑꯗꯨ ꯇꯧꯋꯦ ꯑꯗꯥ ꯇꯧꯋꯦ ꯍꯥꯏꯕꯗꯨꯔꯥ
ꯅꯠꯇꯦꯗ ꯍꯥꯏꯅꯤꯡꯉꯥꯏ ꯈꯪꯗꯦꯗ ꯃꯥꯒꯤꯁꯦ ꯑꯩꯒꯤ ꯑꯩꯒꯤ ꯋꯥꯗꯣ ꯑꯩ ꯑꯩꯅ ꯀꯔꯤ ꯑꯩꯅ ꯀꯔꯤ ꯉꯥꯡꯒꯦꯅ ꯍꯥꯏꯅ ꯑꯗꯨꯝ ꯀꯣꯏꯁꯟ ꯇꯧꯕꯖꯥꯠꯅꯤꯗ
ꯉꯁꯤꯁꯨ ꯆꯠꯄꯖꯥꯠꯅꯤ ꯀꯣ
ꯀꯣꯏꯁꯟ ꯇꯧꯕꯖꯗꯤ ꯌꯥꯝꯕ ꯃꯇꯨ
ꯑꯣꯖꯥ ꯑꯗꯨ ꯑꯩꯗꯤ ꯍꯥꯏꯗꯦ ꯑꯗꯨ ꯑꯣꯏꯔꯁꯨ ꯑꯃꯨꯛ ꯑꯣꯟꯁꯤꯜꯂꯒ ꯑꯃꯨꯛ ꯍꯥꯏꯒꯦꯔꯥ ꯍꯥꯏꯅꯀꯣ ꯑꯗꯨꯒ ꯑꯗꯨꯒꯨꯝꯕꯗꯣ ꯀꯤꯕꯖꯥꯠꯅꯤꯗ꯫
ꯂꯤꯒꯅꯨ ꯂꯤꯒꯅꯨ ꯇꯨꯝ ꯏꯟꯅ ꯂꯩꯕꯅ ꯐꯕꯅꯤꯗ꯫
ꯎꯝ ꯈꯪꯗ꯭ꯔꯦꯗ꯫ ꯇꯥꯕ꯭ꯔꯥ꯫ ꯇꯥꯕ꯭ꯔꯣ꯫ ꯂꯣ꯫ ꯇꯥꯗꯕ꯭ꯔ‌ꯣ꯫